ꯇꯥꯔꯕ꯭ꯔꯣ
ꯇꯥꯔꯦ ꯇꯥꯔꯦ
ꯆꯥꯛ ꯌꯦꯟꯁꯥꯡ ꯊꯣꯡꯔꯕ꯭ꯔꯣ
ꯊꯣꯡꯕ ꯂꯣꯏꯔꯦ ꯆꯥꯛ
ꯀꯔꯤ ꯑꯦꯟꯁꯥꯡ
ꯁꯤ ꯏꯃꯥꯟꯅꯔꯤ ꯑꯩ ꯑꯩ ꯍꯧꯖꯤꯛ ꯊꯥꯔ
ꯑꯣ ꯅꯣꯏ ꯄꯨꯡ ꯀꯌꯥꯗ ꯍꯥꯟꯕ꯭ꯔꯣ ꯄꯨꯡ ꯀꯩꯌꯗ ꯍꯥꯟꯂꯦ ꯅꯪ
ꯄꯨꯡ ꯃꯔꯤ ꯇꯥꯗ꯭ꯔꯤꯉꯩꯗ ꯍꯜꯂꯦ
ꯆꯥꯃꯤꯟꯅ ꯑꯣ ꯑꯗꯣ ꯃꯌꯥꯝ ꯆꯥꯃꯤꯟꯅꯕ꯭ꯔꯥ
ꯆꯠ꯭ꯈꯔ‌ꯦ ꯍꯣꯏ ꯍꯣꯔꯦꯟ ꯄꯨꯡ ꯁꯦꯚꯦꯟꯗ ꯍꯜꯂꯛꯀꯅꯤ ꯍꯥꯏ ꯆꯥꯛ ꯆꯥꯕ ꯂꯣꯏꯔꯒ
ꯎꯝ ꯑꯗꯨ ꯑꯣꯏꯔꯁꯨ ꯉꯁꯤꯗꯤ ꯂꯥꯏꯁꯪ ꯀꯥꯒꯅꯤꯅ
ꯎꯝ ꯈꯪꯗꯦ ꯃꯣꯏ ꯗ꯭ꯌꯨꯇꯤ ꯇꯧꯒꯦꯔꯥ ꯂꯥꯏꯁꯪ ꯀꯥꯒꯦ ꯆꯔꯆ ꯀꯥꯒꯦꯔꯥ ꯈꯪꯗ꯭ꯔꯦ
ꯆꯥꯔꯖꯇꯒꯤ ꯑꯗꯨꯝ ꯂꯦꯞꯄꯣ
ꯑ
ꯆꯔꯁꯇ ꯁꯟꯇ꯭ꯔꯤ ꯇꯧꯔ‌ꯦꯕ ꯃꯄꯥꯟꯗ ꯂꯩꯔꯒ ꯍ ꯏꯁꯇꯤꯛ ꯄꯥꯏꯔꯒ ꯀꯣ ꯆꯩ ꯄꯥꯏꯔꯒ ꯐꯝꯃꯣ
ꯑꯥ ꯆꯥꯔꯖꯗ ꯂꯩꯏꯕ ꯁꯤꯡꯗꯨ
ꯍꯣꯏ ꯎꯝ ꯃꯄꯥꯟ ꯊꯣꯛꯂꯗꯤꯀꯣ ꯑꯩꯈꯣꯏ ꯁꯟ ꯇ꯭ꯔꯤꯅꯦ ꯍꯥꯏꯅ ꯑꯃꯨꯛꯀ ꯃꯅꯨꯡꯗ ꯏꯟꯁꯤꯜꯂꯛꯑꯣ ꯑꯩꯁꯨ ꯉꯁꯤ ꯑꯩꯁꯨ ꯉꯁꯤꯗꯤ ꯉꯁꯤꯗꯤ ꯉꯟꯇꯥ ꯊꯣꯡꯉꯦ ꯆꯔꯆ ꯂꯩꯌꯦ ꯍꯥꯏꯅꯀꯣ ꯑꯩ ꯊ꯭ꯔꯤꯗꯒꯤ ꯊꯣꯡ ꯀꯩꯅꯣ ꯑꯥ ꯀꯔꯤ ꯍꯥꯏꯕ꯭ꯔꯥ ꯎꯝ ꯑꯈꯥꯕꯗꯣ ꯎꯝ ꯄꯨꯡ ꯍꯧꯗ ꯍꯧ ꯊꯣꯡꯕ ꯍꯧꯔꯦ ꯂꯩ ꯊꯥꯡꯒꯥꯥꯟꯅꯤ ꯍꯥꯏꯅꯀꯣ ꯍꯣꯏ ꯍꯣꯏ ꯈꯥꯃꯦꯟ ꯈꯥꯕꯗꯣ ꯑꯗꯨ ꯊꯣꯡꯉꯦ
ꯍꯥꯎꯔꯅꯤ ꯑꯗꯨꯗꯤ ꯊꯔꯣꯏ ꯍꯥꯞ ꯑꯦ ꯊꯔꯣꯏ ꯍꯥꯞꯄꯦ ꯊꯔꯣꯏ ꯊꯣꯡꯅꯤ ꯑꯁ ꯉꯔꯥꯡ ꯑꯩ ꯆꯠꯂꯦ ꯑꯩꯗꯣ ꯑꯩ ꯑꯩ ꯆꯠꯂꯦ ꯑꯩ ꯆꯠꯄꯗꯣ ꯀꯃꯥꯏꯅ ꯆꯠꯂꯦ ꯈꯪꯕ꯭ꯔ ꯑꯩ ꯈꯣꯡꯗꯣ ꯀꯨꯞꯅꯤꯡꯅꯕ ꯏꯁꯤꯡꯗ ꯀꯨꯝꯅꯤꯡꯗꯅꯕ ꯑꯗꯨꯒꯤ ꯑꯩ ꯏꯃꯥꯒꯤ ꯀꯔꯤ ꯕꯨꯠ ꯂꯩꯕꯗꯣ ꯇꯔꯕꯨꯠ ꯌꯥꯝ ꯁꯥꯡꯕꯗꯣ ꯑꯗꯨ ꯇꯣꯡꯉꯒ ꯆꯠꯂꯦ ꯑꯗꯨꯒ ꯑꯣ ꯑꯗꯨ ꯂꯧꯊꯣꯛꯄꯗꯣ ꯀꯌꯥꯃꯨꯛ ꯋꯥꯕ꯭ꯔꯥ ꯑꯗꯨꯒꯤ ꯑꯁ
ꯑ
ꯑꯗꯨ ꯇꯣꯡꯉꯥ ꯆꯠꯄꯒꯤ ꯂꯧꯕꯨꯛꯇꯨꯗ ꯑꯁ ꯂꯩꯈꯣꯝꯗꯨꯗ ꯂꯣꯏꯔꯦ ꯈꯣꯝ ꯑꯗꯨꯗ ꯆꯠꯅꯤꯡꯗꯕ ꯆꯥꯗꯤ ꯆꯥꯅꯤꯡꯕ
ꯍꯧꯖꯤꯛꯀꯥꯟꯗꯤ ꯍꯥꯎꯗꯕꯅꯦ ꯍꯧꯖꯤꯛꯀꯥꯟꯒꯤ ꯊꯔꯣꯏꯗꯣ ꯍꯥꯎ ꯍꯧꯖꯤꯛꯀꯥꯟꯒꯤꯗꯣ ꯍꯥꯎꯗꯕꯅꯦ ꯃꯁꯥ ꯀꯪꯕꯒꯦ
ꯑꯣ ꯈꯪꯒꯦ ꯍꯔꯦꯟꯅꯤꯕꯇꯥꯔꯦ ꯑꯗꯨꯗꯤ ꯀꯔꯝ ꯀꯥꯟꯗ ꯍꯥꯎꯕ꯭ꯔꯣ ꯀꯔꯝ ꯀꯥꯟꯗ ꯍꯥꯎꯕꯔꯣ ꯑꯗꯨꯗꯤ ꯌꯥꯝ ꯆꯥꯕ ꯃꯥꯂꯦꯀꯣ
ꯎꯝ ꯌꯥꯝ ꯆꯥꯏ ꯅꯍꯥꯟꯗꯣ ꯂꯧꯕ ꯆꯠꯂꯦꯕ ꯑꯗꯣ ꯍꯥꯎꯇꯦ ꯍꯥꯏꯅ ꯑꯃꯨꯛ ꯆꯠꯗ꯭ꯔꯦ
ꯑꯣ ꯌꯥꯝꯅꯗꯤ ꯂꯩꯕ ꯃꯥꯜꯂꯦ ꯉꯔꯥꯡ ꯑꯣ ꯉꯔꯥꯡꯗꯣ ꯑꯣ ꯀꯔꯤ ꯂꯧꯒ ꯀꯩꯒ ꯈꯣꯏꯔꯨꯕꯗꯣ ꯑꯗꯨꯗꯨꯒꯤ ꯈꯔ ꯏꯁꯤꯡ ꯃꯣꯠꯄ ꯑꯗꯨꯒꯤ ꯐꯖꯅ ꯎꯗꯦ ꯉꯁꯤ ꯍꯥꯎ ꯑꯥ ꯍꯣꯏ ꯑꯗꯨ ꯃꯆꯥꯗꯤ ꯑꯣꯏꯑꯦꯍꯦ ꯌꯥꯝ ꯄꯤꯛꯑꯦ
ꯎꯝ ꯅꯨꯃꯤꯠ ꯑꯃ ꯊꯝꯈ꯭ꯔꯕ꯭ꯔꯥ
ꯑꯧ ꯉꯔꯥꯡ ꯅꯨꯡꯗꯥꯡ ꯑꯦ ꯉꯔꯥꯡ ꯊꯝ ꯉꯔꯥꯡ ꯄꯨꯔꯛ ꯔꯛꯄꯗꯣ ꯍꯧꯖꯤꯛ ꯆꯥꯒꯗꯕ
ꯎꯝ ꯉꯔꯥꯡꯅ ꯊꯝꯃꯦ ꯍꯥꯏꯔꯗꯤ ꯀꯩꯁꯨ ꯇꯧꯔꯣꯏ ꯑꯗꯨꯕꯨ ꯑ ꯌꯥꯝ ꯊꯨꯅ ꯆꯥꯔꯗꯤꯀꯣ ꯂꯩꯕꯥꯛ ꯈꯛꯇ ꯊꯣꯛꯂꯛꯄꯅꯤ ꯑꯗꯨꯒ ꯃꯁꯥꯁꯨ ꯀꯪꯉꯤ ꯍꯧꯖꯤꯛꯀꯥꯟꯗꯤ ꯑꯩꯈꯣꯏꯒꯤ ꯂꯧꯗꯁꯨ ꯂꯩꯕꯅꯦ ꯌꯥꯝ ꯌꯥꯝꯗꯕ ꯎꯝ ꯆꯥꯎꯁꯨ ꯆꯥꯎꯋꯦ ꯑꯩꯈꯣꯏꯒꯤꯗꯣ ꯑꯗꯨ ꯑꯣꯏꯔꯁꯨ ꯌꯥꯝꯗꯦ ꯃꯆꯥ ꯐꯠꯇꯕ ꯇꯧꯕ ꯀꯩꯅꯣ ꯃꯤꯦꯗꯤꯌꯝ ꯖꯥꯠꯇꯣ ꯑꯗꯨ ꯑꯣꯏꯔꯁꯨ ꯑꯩꯈꯣꯏꯒꯤꯗ ꯌꯥꯝꯗꯦ
ꯎꯝ ꯈꯤꯇꯪ ꯆꯥꯕꯒꯤ ꯑꯦ ꯅꯣꯏ ꯈꯛꯇꯪ ꯆꯥꯅꯤꯡꯉꯥꯏ ꯃꯤꯁꯟꯕꯣꯛꯀꯤ ꯆꯠꯈꯤꯕꯗꯣ ꯍꯜꯂꯛꯇ꯭ꯔꯤ ꯃꯤꯁꯟ ꯕꯣꯛꯀꯤ ꯆꯠꯈꯤꯕꯗꯨ ꯍꯜꯂꯛꯇ꯭ꯔꯤ
ꯑꯣ ꯀꯗꯥꯏ ꯀꯗꯥꯏꯔꯣꯝꯗ ꯆꯠꯈꯤꯕ꯭ꯔꯥ
ꯑꯁꯤ ꯑꯩꯈꯣꯏ ꯂꯩꯀꯥꯏꯗ ꯑꯣꯏꯕꯅꯤ ꯉꯁꯤꯗꯤ ꯂꯣꯏꯁꯤꯜꯂꯅꯤ ꯉꯁꯤ
ꯑꯣ ꯋꯥꯔꯝꯃꯅꯦ ꯃꯕꯥꯅꯤꯁꯨ ꯈꯥꯎ ꯑꯆꯧ ꯑꯆꯧꯕ ꯄꯨꯔꯒ ꯀꯣ ꯃꯤꯟ
ꯑ ꯎꯄꯥꯏ ꯂꯩꯇꯦ ꯑꯣ ꯃꯣꯏ ꯆꯥꯕꯤ ꯀꯔꯤ ꯀꯔꯥ ꯃꯣꯏ ꯃꯤꯁꯟ ꯀꯔꯤꯕ꯭ꯔꯥ ꯄꯥꯏꯕ ꯅꯨꯄꯥꯗꯣ ꯆꯠꯈ꯭ꯔꯕꯅꯤꯅ
ꯎꯝ ꯎꯝ ꯆꯠꯈ꯭ꯔꯕꯅꯤꯅ ꯍꯩꯌꯦ ꯑ ꯍꯣꯏ ꯍꯣꯏ ꯑꯗꯨ ꯑꯣꯏꯌꯦ ꯎ ꯑꯗꯣ ꯅꯪꯅ ꯍꯥꯏꯕ ꯑꯗꯣ ꯌꯥꯝ ꯀꯩꯅꯣ ꯀꯔꯤ ꯍꯥꯏꯗꯨꯅꯣ ꯃꯐꯝ ꯑꯃꯗ ꯆꯠꯄꯒꯨꯝꯅꯀꯣ ꯎꯝ ꯎ
ꯑꯉꯥꯡꯗꯤ
ꯀꯨꯔꯤ ꯒ꯭ꯔꯤ ꯃꯊꯦꯜ ꯑꯉꯥꯡ ꯇꯨꯝꯃꯦ ꯑꯗꯨꯒꯤꯅꯦ ꯑꯩ ꯅꯪꯕꯨ ꯍꯦꯛ ꯑ ꯀꯩꯅꯣ ꯇꯧꯕ ꯃꯇꯝꯗꯀꯣ ꯃꯥꯁꯦ ꯀꯞꯄ ꯍꯧꯔꯦ ꯑꯗꯨꯒꯤ ꯌꯨꯝꯗ ꯑꯃꯨꯛ ꯊꯣꯛꯂꯛꯑꯦ ꯌꯨꯝ ꯊꯣꯛꯂꯛꯂꯒ ꯍꯧꯖꯤꯛꯇꯤ ꯇꯨꯝꯈ꯭ꯔꯦ ꯐꯖꯅ ꯇꯨꯝꯗ꯭ꯔꯤꯉꯩꯗꯤ
ꯑꯁ ꯑꯉꯥꯡꯗꯣ ꯌꯥꯝ ꯊꯨ ꯑ ꯌꯥꯝ ꯊꯨꯅ ꯆꯥꯎꯒꯗꯕ ꯃꯥꯜꯂꯦ ꯇꯨꯝꯕ ꯌꯥꯝ ꯐꯩ
ꯇꯨꯝꯕꯗꯤ ꯇꯨꯝꯕꯅꯦ ꯎꯝ
ꯑꯗꯨ ꯌꯥꯝ ꯇꯨꯝꯃꯗꯤ ꯌꯥꯝ ꯆꯥꯎꯑꯦ ꯌꯥꯝ ꯌꯥꯝ ꯊꯨꯅ ꯆꯥꯎ ꯑꯩꯁꯨ ꯈꯪꯗꯦ ꯑꯗꯨꯃꯥꯏꯅ ꯍꯥꯏꯅꯕꯅꯦ ꯑꯍꯟꯁꯤꯡ ꯆꯥꯎꯒꯗꯕ ꯃꯥꯥꯟꯅꯦ ꯆꯍꯤ ꯑꯦ ꯆꯍꯤ ꯍꯥꯏ ꯑꯥꯎ
ꯉꯁꯥꯏ ꯅꯪꯅ ꯄꯤꯕꯗꯣ ꯑꯉꯥꯡꯗꯣ ꯑꯉꯥꯡ ꯉꯁꯥꯏ ꯑꯩ ꯂꯧꯕ ꯂꯥꯛꯄꯗꯣ ꯑꯗꯨꯗꯒꯤ ꯇꯨꯝꯕꯗꯣ ꯕ ꯔꯣꯠ ꯕꯥꯔꯣ ꯍꯦꯜꯂꯦ ꯃꯥ ꯍꯧꯀꯠꯄꯗꯣ ꯌꯥꯝꯃꯨꯛ ꯇꯨꯝꯂꯝꯒꯅꯤ ꯑꯗꯨ ꯑꯣꯏꯔꯗꯤ
ꯎꯝ
ꯎꯝ ꯑꯗꯨ ꯑꯗꯨ ꯂꯣꯏꯔꯒ ꯑꯃꯨꯛ ꯇꯨꯝꯈ꯭ꯔꯕꯅꯦ ꯑꯗꯨꯒ ꯃꯇꯨꯡꯗ ꯑꯃꯨꯛ ꯇꯨꯝꯃꯦ ꯍꯧꯖꯤꯛꯅ ꯊ꯭ꯔꯤ ꯐꯥꯏꯚ ꯃꯟꯊꯁ ꯐꯥꯏꯚ ꯐꯥꯏꯚ ꯐꯥꯏꯚ ꯈꯔ ꯍꯦꯂꯦ ꯐꯥꯏꯚ ꯎꯝ ꯎꯝ ꯍꯧꯖꯤꯛꯅ ꯊ꯭ꯔꯤ ꯇꯥꯏꯝꯁꯀꯤꯗꯃꯛ ꯇꯨꯝꯕ ꯆꯥꯗ꯭ꯔꯤꯉꯁꯤ ꯄꯤꯕꯒꯤ ꯍꯧꯗ꯭ꯔꯦ ꯉꯁꯤ ꯌꯦꯡꯒꯦ ꯍꯥꯏꯅ ꯇꯧꯔꯤꯕ ꯎꯝ ꯉ ꯁꯤ ꯄꯤ ꯄꯤꯒꯦ ꯆꯥꯒꯗ꯭ꯔꯥ ꯍꯪꯗꯦ
ꯍ ꯑꯣ
ꯎꯝ ꯊꯥ ꯇꯔꯨꯛꯇ ꯄꯤꯁꯤꯔꯥ ꯈꯟꯕꯅꯦ ꯑꯗꯣ ꯄꯤꯈ꯭ꯔꯒꯦ
ꯆꯥꯛꯇꯣ ꯆꯥꯛꯇꯣ ꯈꯔ ꯀꯔꯤ ꯍꯥꯏꯁꯤꯔ ꯄꯦꯠꯂꯒ ꯑꯗꯨꯒ ꯃꯣꯡꯗꯥꯜꯗꯨꯒ ꯃꯤꯛꯁ ꯇꯧꯔꯒ ꯄꯤꯕꯅꯦ ꯈꯔ ꯄꯥꯎꯗꯔ ꯀꯔꯤ ꯍꯥꯏꯁꯤꯅ ꯀꯩꯅꯣ ꯇꯧꯔꯕ ꯄꯥꯎꯗꯔ ꯇꯧꯍꯜꯂꯒ ꯒ꯭ꯔꯥꯏꯟꯗꯔꯗ ꯄꯥꯎꯗꯔ ꯇꯧꯍꯜꯂꯦꯅ ꯑꯅꯤꯃꯛꯇꯣ ꯑꯗꯨꯒ ꯄꯤꯖꯕ ꯌꯥꯕꯅꯦ ꯑꯗꯨ ꯑꯣꯏꯔꯗꯤꯖꯁ ꯑ ꯀꯔꯤꯍꯥꯏꯁꯤꯔꯥ ꯏꯁꯤꯡ ꯑꯁꯥꯕꯗꯨꯗ ꯇꯧꯔꯒ ꯆꯥꯕ ꯌꯥꯔꯦ ꯊꯣꯡꯗ꯭ꯔꯁꯨ
ꯎꯝ
ꯈꯖꯤꯛ ꯈꯖꯤꯛ ꯍꯥꯞꯄꯒ
ꯅꯣꯏ ꯏꯃꯥ ꯅꯕꯥꯟꯅꯤ ꯈꯛꯇꯔꯣ
ꯑꯣꯏ ꯏꯕꯥꯅꯤ ꯈꯛꯇ ꯉꯔꯥꯏꯦ
ꯎꯝ ꯃꯥꯁꯨ ꯅꯪ ꯂꯥꯛꯄꯒꯤ ꯅꯨꯡꯉꯥꯏꯔꯝꯒꯅꯤ
ꯈꯪꯗꯦ ꯑꯩꯉꯣꯟꯗ ꯑꯌꯨꯛꯇ ꯍꯧꯒꯠꯇꯦ ꯍꯥꯏꯕꯀꯣ
ꯑꯗꯨꯗꯤ ꯂꯩꯁꯥꯕꯤꯒꯤ ꯎꯝ
ꯑꯗꯨ ꯕꯣꯜ ꯌꯦꯡꯕꯒ ꯀꯩꯒ ꯑꯁ ꯍꯧꯒꯠꯄ ꯌꯥꯝ ꯇꯜꯂꯦ ꯑꯗꯨꯒꯤ ꯑꯌꯨꯛꯇꯗꯤ ꯍꯧꯒꯠꯇꯦ ꯍꯥꯏꯅꯀꯣ ꯐꯣꯟ ꯀꯣꯜ ꯇꯧꯅꯔꯗꯤ ꯑꯁ ꯅꯣꯛꯅꯤꯡꯕꯗꯤ ꯑꯩꯅꯦ ꯅꯨꯡꯗꯥꯡꯗ ꯊꯣꯡꯕꯤꯔꯤ ꯁꯤꯗꯤ ꯍꯥꯏꯕꯤꯕ ꯑꯩꯅ
ꯎꯝ ꯍꯧ ꯍꯧꯖꯤꯛꯀꯥꯟꯁꯦ ꯂꯩꯁꯥꯕꯤꯁꯤꯡꯗꯤ ꯍꯧꯒꯠꯇꯕꯅꯦ
ꯍꯧꯒꯠꯇꯕꯅꯦ ꯂꯩꯁꯥꯕꯤꯁꯤꯡꯁꯦ ꯅꯥ ꯅꯥꯊꯟꯇ ꯅꯠꯇꯦ ꯃꯤ ꯌꯥ ꯑꯌꯥꯝꯕ ꯑꯗꯨꯃꯥꯏꯅ ꯇꯧꯒꯜꯂꯤ ꯎꯝ ꯍꯧꯒꯠꯇꯦ
ꯈꯪꯗꯦꯗꯥ ꯅꯨꯄꯤꯁꯤꯡꯗꯤ ꯑꯉꯥꯡ ꯑꯉꯥꯡ ꯑꯣꯏꯔꯤꯉꯩ ꯑꯁ ꯌꯥꯝ
ꯑꯥ ꯀꯩꯅꯣ ꯑꯗꯨꯝ ꯅꯨꯡꯉꯥꯏꯅ ꯇꯨꯝꯃ ꯍꯧꯔꯣ ꯅꯈꯣꯏ ꯑꯃꯨꯛ ꯂꯨꯍꯣꯡꯕ ꯃꯇꯝꯗ ꯍꯧꯒꯠꯅꯤꯡꯉꯥꯏ ꯑ ꯍꯧ ꯍꯧꯒꯠꯅꯤꯡꯗ꯭ꯔꯁꯨ ꯍꯧꯒꯠꯂꯒꯅꯦ ꯑꯗꯨ ꯑꯗꯨꯒꯤꯀꯣ ꯂꯥꯛꯆꯕꯤ ꯃꯇꯝ ꯇꯧꯔꯤꯉꯩꯗꯗꯤ ꯑꯗꯨꯝ ꯅꯨꯡꯉꯥꯏꯅ ꯊ ꯂꯩꯌꯣ
ꯑꯗꯨꯅꯦ ꯌꯥꯝꯅ ꯀꯔꯤ ꯍꯥꯏꯁꯤꯔꯥ ꯊꯦꯡꯅ ꯍꯧꯒꯠꯂꯒ ꯍꯣꯡꯒꯦ ꯇꯧꯅꯦ ꯑꯗꯣ ꯍꯟꯗꯛꯇꯤ ꯖꯣꯞꯀꯥꯔꯗ ꯂꯩꯕꯅꯤꯅ ꯑꯗꯨꯅ
ꯑꯦ ꯑꯩꯁꯨꯅꯦ ꯖꯣꯕꯀꯥꯠ ꯂꯩꯕꯒꯤꯀꯣ ꯐꯨꯠꯕꯣ ꯐꯥꯎ
ꯅꯪꯗꯤ ꯃꯧꯅꯤꯅ ꯅꯪꯗꯤ ꯃꯧꯅꯦ ꯀꯔꯤꯅꯣ
ꯃꯧ ꯑꯣꯏ ꯑꯣꯏꯔꯁꯨ ꯐꯨꯠꯕꯣꯜꯗꯣ ꯌꯦꯡꯅꯤꯡꯕ ꯑꯗꯣꯀꯣ ꯀꯩꯅꯣ ꯉꯟꯅ ꯅ ꯍꯧꯒꯠꯇ꯭ꯔꯗꯤ ꯌꯥꯔꯣꯏ ꯑꯗꯨꯒꯤ ꯐꯨꯠꯕꯣꯜ ꯐꯥꯎ ꯌꯦꯡꯗ꯭ꯔꯒ ꯁꯦꯀ꯭ꯔꯤꯐꯥꯏꯁ ꯇꯧꯔꯕꯅꯦ ꯖꯣꯀꯥꯠꯀꯤ ꯗꯃꯛ
ꯅꯪꯒꯤ ꯅꯨꯄꯥ ꯅꯪꯒꯤ ꯅꯨꯄꯥꯉꯣꯟꯗꯁꯨ ꯍꯥꯏꯕ ꯌꯥꯏꯅ ꯆꯠꯛꯈꯔꯥꯗꯤ ꯍꯦꯜꯇꯧꯕꯤꯌꯣ ꯍꯥꯏ
ꯃꯥꯁꯤꯀꯣ ꯎꯝ ꯑꯍꯤꯡꯗ ꯑꯉꯥꯡꯗ ꯁꯪꯒꯣꯝ ꯄꯤꯕꯗꯣ ꯃꯥꯅ ꯄꯤꯌꯦꯕ
ꯎꯝ
ꯑꯗꯨꯒꯤ ꯎꯝ ꯃꯥꯅ ꯍꯧꯒꯠꯂꯒ ꯁꯦꯝꯕꯤꯔꯒꯀꯣ ꯑꯗꯨꯒꯤ ꯃꯥ ꯃꯥꯅ ꯑꯌꯨꯛ ꯎꯝ
ꯅꯪꯒꯤ ꯅꯨꯄꯥꯗꯤ ꯌꯥꯝ ꯐꯕ ꯃꯥꯜꯂꯦꯀꯣ
ꯑꯌꯥ ꯐꯕꯅꯦ ꯌꯥꯝ ꯐꯕꯅꯦ ꯍꯣꯏ ꯌꯥꯝ ꯐꯕꯅꯦ ꯌꯥꯝ ꯐꯥꯕꯅꯦ ꯍꯥꯏꯅꯤꯡꯉꯥꯏ ꯂꯩꯇꯕꯅꯦ ꯑꯁꯤꯗ ꯁꯣꯏꯌꯦ ꯍꯥꯏꯅꯤꯡꯉꯥꯏ ꯂꯩꯇꯕꯅꯦ ꯃꯥꯗꯤ
ꯑꯣ ꯍꯥꯏꯅꯤꯡꯉꯥꯏ ꯂꯩꯇ꯭ꯔꯦ ꯐꯃꯟꯕꯗꯨꯗ
ꯍꯣꯏ ꯍꯣꯏ
ꯍꯥꯏꯗ꯭ꯔꯤꯉꯩꯗ ꯂꯣꯏ ꯇꯧꯕꯤꯌꯦ ꯍꯥꯏꯕꯗꯣ
ꯍꯣꯏ ꯍꯣꯏ ꯑꯁꯤꯗ ꯑꯁꯤ ꯑꯁꯤꯒꯤ ꯃꯐꯝꯗꯗꯤ ꯃꯥ ꯐꯠꯇꯦ ꯍꯥꯏꯅꯤꯡꯉꯥꯏ ꯑꯃꯠꯇ ꯂꯩꯇꯦꯕ ꯂꯣꯏꯅꯃꯛ ꯐꯩꯌꯦꯕ ꯅꯣꯏ ꯅꯣꯏ ꯅꯣꯏꯒꯤꯁꯨ ꯑꯗꯨꯃꯥꯏ ꯑꯣꯏꯔꯝꯒꯅꯤꯌꯦ
ꯑꯦ ꯈꯪꯗ꯭ꯔꯤꯌꯦ ꯑꯩꯈꯣꯏꯗꯤ ꯂꯥꯛꯄ ꯀꯥꯟꯗꯅ ꯈꯪꯒꯅꯤ ꯑꯩ ꯑꯃꯨꯛ ꯅꯠꯇꯦ ꯂꯨꯍꯣꯡꯕ ꯀꯥꯟꯗ ꯍꯥꯏꯔꯛꯀꯦ ꯇꯧꯕ꯭ꯔꯥ ꯇꯧꯗ
ꯍꯥꯏ ꯇꯧꯒꯅꯤ ꯇꯧꯒꯅꯤ ꯇꯧꯒꯅꯤ ꯀꯔꯤꯒꯤ ꯅꯣꯏꯁꯨ ꯌꯥꯝ ꯐꯕꯅꯦ ꯐꯕ ꯄꯥ ꯐꯪꯒꯅꯤꯅ
ꯑꯁ ꯈꯪꯗ꯭ꯔꯦ ꯒ꯭ꯌꯥꯟ ꯇꯥꯗ꯭ꯔꯦ ꯑꯁ ꯏꯁꯤꯡꯁꯨ ꯂꯥꯛꯇꯕ ꯃꯥꯜꯂꯦꯍꯦ
ꯑꯌꯥ ꯑꯩꯈꯣꯏ ꯂꯣꯝꯗꯁꯨ ꯏꯁꯤꯡꯁꯦ ꯂꯥꯛꯑꯦ ꯑꯗꯣ ꯐꯩꯌꯦ ꯏꯁꯤꯡ ꯌꯥꯝꯗꯕꯒꯤꯀꯣ ꯑꯗꯣ ꯃꯤ ꯃꯤ ꯏꯁꯤꯡ ꯂꯧꯕ ꯃꯤ ꯌꯥꯝꯕꯒꯤꯀꯣ ꯏꯁꯤꯡ ꯌꯥꯝ ꯋꯥꯏ ꯑꯩꯈꯣꯏꯁꯨ ꯑꯍꯤꯡꯁꯦ ꯅꯣꯡ ꯆꯨꯒꯗ꯭ꯔꯥ ꯀꯣ
ꯈꯪꯗ꯭ꯔꯦꯅꯦ ꯆꯨꯒꯦꯔ ꯑꯣ ꯅꯪ ꯂꯧꯈꯠꯇ꯭ꯔꯤꯕ꯭ꯔꯣ ꯂꯧ ꯂꯧꯈꯠꯂꯨꯍꯦ
ꯂꯧꯈꯠꯔꯣꯏ ꯑꯗꯨꯃꯥꯏ ꯊꯝꯒꯅꯤ ꯀꯅꯥꯅ ꯑꯁꯨꯛ ꯌꯥꯝꯃꯗꯕꯣ
ꯅꯪꯁꯦ ꯑꯑ ꯀꯔꯤ ꯅꯣꯏꯒꯤ ꯕꯣꯔꯥ ꯑꯃꯗ ꯍꯥꯜꯂꯣ ꯅꯠꯇ꯭ꯔꯗꯤ ꯅꯣꯡ ꯇꯥꯔꯗꯤ ꯅꯪꯅꯦ ꯋꯥꯒꯗꯧꯕ
ꯁꯨꯃꯥꯏꯅ ꯊꯝꯈ꯭ꯔꯦ ꯍꯣꯔꯦꯟ ꯅꯨꯄꯥ ꯂꯥꯛꯄ ꯃꯇꯝꯗ ꯑꯄꯥꯎ ꯕꯃꯥꯅꯤꯕꯨ ꯇꯥꯎꯍꯜꯂꯒꯦ ꯑꯩꯗꯤ ꯉꯝꯔꯔꯣꯏ
ꯑꯣ
ꯕꯣꯔꯥ ꯑꯅꯤ ꯕꯣꯔꯥ ꯑꯆꯧꯕ ꯑꯅꯤꯅꯦ ꯑꯅꯤꯅꯦꯕ
ꯑꯣ ꯑꯥ ꯏꯁꯤꯡ ꯂꯩꯇꯦ ꯍ ꯍꯣꯂꯦꯟ ꯀꯣꯟꯅ ꯂꯧꯔꯒꯦ
ꯅꯣꯏꯗꯤ ꯀꯩꯅꯣ ꯂꯩꯇꯦꯀꯣ ꯑꯣꯛꯒꯨꯝꯕ ꯑꯣꯛꯀꯨꯝꯕ ꯎꯝ
ꯅꯣꯏ ꯑꯣꯛ ꯂꯩꯕ꯭ꯔꯥꯅꯦ
ꯂꯩꯇꯦ
ꯂꯩꯕꯒꯤ ꯇꯥꯏꯞꯇ ꯀꯣꯏꯁꯟ ꯇꯧꯔꯒ ꯂꯩ ꯑꯩꯗꯤ ꯁꯤꯔꯦꯗꯀꯣ ꯑꯥ
ꯅꯃꯥ ꯑꯥ ꯅꯣꯏ ꯅꯣꯏ ꯃꯥꯥꯗꯣ ꯑꯗꯨꯝ ꯑꯣꯛ ꯂꯩꯒꯂꯦꯗꯅ ꯑꯗꯨꯒꯤ ꯍꯪꯕ ꯍꯪꯕꯅꯤꯗ
ꯀꯨꯏꯔꯦ ꯈꯔ
ꯎꯝ ꯑꯣ ꯑꯩ ꯑꯩꯁꯨ ꯀꯨꯝꯁꯤꯁꯦꯀꯣ ꯎꯝ ꯑꯩꯒꯤ ꯀꯔꯤ ꯀꯔꯤ ꯍꯥꯏꯁꯤꯔ ꯑꯃ ꯐꯥꯎ ꯑꯣꯛꯁꯦ ꯑꯥ ꯔꯣꯏ ꯔꯣꯏꯗ꯭ꯔꯦꯕꯀꯣ ꯑꯗꯨ ꯑꯗꯨꯒꯤ ꯎꯝ ꯀꯨꯝꯁꯤꯁꯦ ꯌꯦꯡꯁꯤꯔꯥ ꯍꯥꯏꯅ ꯈꯟꯕꯅꯦꯕ ꯑꯗꯣ ꯑꯉꯥꯡ ꯃꯆꯥ ꯂꯩꯔꯕꯒꯤ ꯅꯨꯄꯥ ꯅꯨꯄꯥꯅ ꯈꯔ ꯄꯣꯊꯥ ꯄꯣꯊꯥ ꯄꯣꯊꯥꯔꯣ ꯍꯥꯏꯅ ꯍꯥꯏꯕꯤꯒꯦ ꯅꯦꯛꯁ ꯏꯌꯥꯔꯗ ꯇ꯭ꯔꯥꯏ ꯇꯧꯒꯦ
ꯌꯥꯔꯦ ꯀꯔꯤ ꯑꯦꯛꯁꯇ꯭ꯔꯥ ꯇꯧꯔꯛꯑꯅꯣꯗꯨꯗ
ꯑꯌꯥ ꯑꯦꯛꯁꯇ꯭ꯔꯥ ꯇꯧꯗ꯭ꯔꯗꯤ
ꯅꯠꯇꯦ ꯋꯥꯒꯅꯤ ꯍꯥꯏꯕ ꯑꯣꯛ ꯑꯣꯛ ꯂꯣꯏꯕꯗꯤ ꯌꯥꯝ ꯋꯥꯕꯅꯦꯕ ꯑꯁ ꯑꯩꯈꯣꯏꯁꯨ
ꯋꯥꯕꯗꯤ ꯋꯥꯕꯅꯦ ꯍꯣꯏ ꯎꯝ ꯑꯥ ꯋꯥ ꯋꯥꯕ ꯍꯥꯏꯕꯕꯨ ꯆꯠꯊꯣꯛ ꯆꯠꯁꯤꯟ ꯇꯧꯕ ꯃꯇꯝꯗ ꯀꯩꯅꯣ ꯌꯥꯝ ꯃꯤ ꯂꯩꯔ